ꯇꯥꯕꯔꯣ ꯍꯜꯂꯣ ꯍꯣꯏ ꯇꯥꯏꯌꯦ ꯇꯥꯏꯌꯦ ꯀꯣ
ꯎꯝ ꯇꯥꯔꯕꯣ
ꯇꯥꯔꯦ ꯇꯥꯔꯦ ꯇꯥꯔꯕꯣ
ꯎꯝ ꯑꯥ ꯇꯥꯏꯌꯦ
ꯇꯥꯕ꯭ꯔꯣ ꯇꯥꯏꯀꯣ
ꯇꯥꯏꯌꯦ
ꯎꯝ ꯍꯣꯏ ꯅꯦꯠꯋꯥꯛ ꯅꯨꯡꯉꯥꯏ ꯇꯥꯕ ꯃꯥꯜꯅꯤ
ꯑꯥ ꯃꯥꯜꯂꯦ ꯍꯧꯖꯤꯛꯄꯨꯗꯤ ꯇꯥꯔꯦ ꯐꯖꯅ
ꯎꯝ
ꯎꯝ
ꯎꯝ ꯎꯝ
ꯎꯝ ꯅꯦꯠꯀꯨꯝꯕꯗꯤ ꯊꯥꯔꯣꯏꯗ꯭ꯔꯣ
ꯑꯩ ꯅꯪ ꯅꯦꯠ ꯊꯥꯅꯤꯌꯦ ꯗꯤꯁꯦꯝꯕꯔꯗ ꯑꯩꯗꯤ ꯃꯥꯁꯇꯔ ꯑꯅꯤꯔꯛ ꯇꯧꯏ ꯄꯣꯜ ꯁꯥꯏꯟꯁꯇ ꯑꯃ ꯑꯗꯨꯒ ꯑꯦꯝ ꯕꯤ ꯑꯦ ꯑꯃ
ꯑꯅꯤ ꯇꯧ ꯑ ꯑꯩꯁꯨ ꯑꯅꯤ ꯇꯧꯁꯤꯔꯥ ꯈꯜꯂꯝꯃꯦ ꯑꯗꯒꯤ ꯑꯩꯗꯣ ꯑ ꯊꯥꯞ ꯁꯨꯝ ꯈꯜꯂꯀꯥꯟꯗ ꯊꯕꯛꯀꯤ ꯀꯩ ꯀꯩ ꯇꯧꯕꯅ ꯐꯔꯗꯣꯏꯔꯥ ꯈꯜꯂꯒ ꯇꯎꯗ꯭ꯔꯦ
ꯑꯣ ꯑꯩꯗꯤ ꯑꯃꯗꯤ ꯏꯛꯅꯧꯗ ꯇꯧꯕꯅꯤꯅ ꯑꯣꯄꯟ ꯌꯨꯅꯤꯚꯔꯁꯤꯇꯤꯗ
ꯎꯝ
ꯑꯩꯗꯤ ꯍꯣꯏ ꯌꯨ ꯖꯤ ꯁꯤ ꯅꯦꯠꯇꯣ ꯀꯔꯤꯔꯥ ꯄꯣꯂꯤꯇꯤꯀꯦꯜ ꯁꯥꯏꯟꯁꯇ ꯊꯥꯅꯤꯡꯕꯀꯣ ꯑꯗꯨꯒꯤ ꯇꯧꯕ
ꯑꯣ ꯑꯗꯣ ꯄꯣꯜ ꯁꯥꯏꯟꯁ ꯄꯣꯂꯤꯇꯤꯀꯦꯜ ꯁꯥꯏꯟꯁꯁꯦ ꯃꯤꯗꯤ ꯌꯥꯝꯅ ꯌꯥꯝꯕꯅꯦ
ꯌꯥꯝꯅꯦ ꯍꯣꯏ ꯆꯨꯝꯃꯦ ꯀꯠ ꯑꯣꯐꯇꯣ ꯋꯥꯡꯕꯒꯤ ꯎꯝ
ꯑꯗꯨ ꯑꯣꯏꯔꯁꯨ ꯑꯩ ꯁꯞꯖꯦꯛꯇꯣ ꯑꯗꯨ ꯄꯥꯝꯕꯀꯣ ꯑꯗꯨꯒꯤ ꯑꯦꯝ ꯕꯤ ꯑꯦꯁꯦ ꯑꯗꯨꯝ ꯑꯦꯝ ꯕꯤ ꯑꯦꯁꯦ ꯑꯩꯁꯨꯨꯝ ꯃꯤꯡꯗ ꯑꯗꯨꯝ ꯇꯧꯕ ꯅꯤꯅ ꯀꯥꯟꯅꯗꯦꯗ ꯑꯩꯒꯤ ꯗꯃꯛꯇꯗꯤ ꯄꯥꯝꯗꯅ ꯇꯧꯕ ꯅꯠꯇꯕ ꯀꯣꯔꯄꯔꯦꯠꯇ ꯑꯗꯨꯝ ꯇꯧꯅꯤꯡꯕꯒꯤ ꯇꯧꯕ ꯅꯠꯇꯕ ꯖꯁ ꯐꯣꯔ ꯅꯦꯝꯁꯦꯛ
ꯑꯦꯝ ꯕꯤ ꯑꯦ ꯑꯁꯤꯅ ꯈꯤꯇꯪ ꯂꯥꯏꯕ꯭ꯔꯥ
ꯏꯝꯕꯤ ꯑꯦ ꯍꯣꯏ ꯂꯥꯏꯗ ꯂꯨꯗꯦꯗ
ꯎꯝ ꯄꯣꯜ ꯁꯥꯏꯟꯁ ꯁꯤꯗꯤ ꯑꯩꯈꯣꯏ ꯏꯃꯥꯟꯅꯕꯤ ꯑꯃꯁꯨ ꯇꯧꯋꯦ ꯑꯗꯣ ꯃꯗꯣ ꯌꯥꯝ ꯍꯥꯏꯗꯤ ꯂꯨꯕꯒꯤ ꯃꯑꯣꯡꯗ ꯍꯥꯏꯕ ꯊꯥꯕ ꯈꯣꯠꯄ ꯇꯧꯕ ꯃꯤ ꯌꯥꯝꯃꯦ ꯈꯣꯠꯂꯦꯗ
ꯑꯣ ꯍꯣꯏ ꯌꯥꯝꯕꯅꯤ ꯄꯣ ꯁꯥꯏꯟꯁꯇꯤ
ꯎꯝ ꯑꯩꯈꯣꯏꯒꯤꯅ ꯑꯃꯨ ꯃꯤꯗꯤ ꯌꯥꯝꯗꯦ
ꯑ ꯑꯗꯨꯁꯨꯄ
ꯎꯝ ꯑꯗꯨ ꯀꯣꯏꯁꯟꯗꯨ ꯎꯔꯨꯕꯗꯒꯤ ꯊꯥꯗꯤ ꯊꯥꯅꯤꯡꯈꯤꯗ꯭ꯔꯦ ꯃꯊꯪ
ꯑ ꯍ
ꯑꯝꯇ ꯈꯪꯗꯦ ꯑꯩꯈꯣꯏꯅ ꯇꯝꯕꯗꯣ ꯀꯩꯁꯨ ꯌꯥꯎꯔꯛꯇꯦ
ꯑ ꯑꯗꯨ ꯑꯗꯨꯝ ꯑꯗꯨꯝ ꯇ꯭ꯔꯥꯏ ꯇꯧꯕꯗ ꯅꯤꯔꯛ ꯑꯍꯨꯝꯔꯛ ꯑꯗꯨꯝ ꯁꯂꯛꯀꯅꯤꯅ
ꯍꯥꯥ
ꯑꯗꯨꯝ ꯇ꯭ꯔꯥꯏ ꯇꯧꯁꯜꯂꯣ
ꯍꯣꯏ ꯎꯝ ꯑꯗꯨꯕꯨꯗꯤ ꯇꯧꯕ ꯑꯗꯣ ꯈꯪꯗꯦ ꯀꯣꯏꯁꯟꯗꯨꯣ ꯌꯥꯝ ꯂꯨꯕꯒꯤ ꯃꯑꯣꯡ ꯇꯧꯋꯦ ꯍꯟꯗ ꯂꯨꯕ ꯌꯥ ꯀꯩꯒꯤꯅꯗꯤ ꯀ ꯇ꯭ꯔꯥꯏꯕꯨꯗꯤ ꯑꯗꯨꯝ ꯗꯤꯁꯦꯝꯕꯔꯗꯁꯨ ꯇꯧꯒꯦꯕꯨꯗꯤ ꯈꯜꯂꯤ
ꯑꯣ ꯍꯣꯏ ꯇꯧꯁꯟꯗꯧ
ꯇꯥꯏ ꯇ ꯑꯇꯣꯞꯄ ꯄꯩꯈꯥ ꯊꯥꯕꯒꯤ ꯑꯃꯨꯛ ꯄꯥ ꯈꯣ ꯇꯧꯔꯁꯤ ꯅꯦꯠꯀꯤ ꯂꯅ ꯈꯤꯇꯪ ꯋꯥꯗꯣ ꯃꯥꯜꯂꯨ ꯄꯗ
ꯍꯣꯏ ꯅꯤꯠ ꯑꯗꯨ ꯆꯨꯝꯃꯦ ꯑꯗꯨꯁꯨ ꯑꯗꯨ ꯑꯦꯝ ꯁꯤ ꯀꯌꯨ ꯑꯣꯏꯕꯅꯤꯅꯀꯣ ꯑꯃꯔꯣꯝꯗꯁꯨ ꯅꯨꯡꯉꯥꯏ ꯑꯗꯨꯝ ꯅꯨꯡꯉꯥꯏ ꯑꯗꯨꯒ ꯅꯦꯒꯦꯇꯤꯞ ꯃꯥꯔꯀꯤꯡ ꯂꯩꯇꯕꯅꯤꯅꯀꯣ
ꯎꯝ ꯍꯣꯏ ꯅꯦꯒꯦꯇꯤꯚ ꯃꯥꯔꯀꯤꯡ ꯂꯩꯇꯕ ꯑꯩꯕꯨꯗꯤ ꯑꯗꯨꯝ ꯈꯣꯠꯇ ꯈꯣꯠꯂꯝꯅꯤ ꯈꯔ
ꯍꯣꯁꯇꯦꯜ ꯂꯩꯕꯣ ꯅꯪ
ꯎꯝ ꯂꯩꯌꯦ
ꯎꯝ
ꯎꯝ ꯌꯨꯝꯗ ꯂꯩꯕ꯭ꯔꯥ ꯑꯌꯥꯝꯕꯗ
ꯑꯩꯗꯤ ꯀꯩꯅꯣ ꯑꯩꯁꯨ ꯍꯣꯁꯇꯦꯜ ꯂꯩꯌꯦ
ꯑꯣ
ꯎꯝ
ꯑꯩꯈꯣꯏꯒ ꯃꯥꯟꯅꯔꯝꯃꯅꯤ ꯑꯗꯨꯗꯤ
ꯍꯣꯏ
ꯎꯝ ꯍꯣꯁꯇꯦꯜ ꯀꯌꯥꯗ ꯂꯩꯒꯦ
ꯍꯣꯁꯇꯦꯜꯗ ꯍꯥꯏꯗꯤ ꯑꯩꯗꯤ ꯁꯤꯂꯣꯡꯗꯅꯤ
ꯑꯣ
ꯎꯝ ꯐꯤꯂꯣꯡꯗ ꯂꯩꯕ
ꯎꯝ ꯂꯥꯞꯅ ꯂꯩꯔꯝꯃꯦ
ꯍꯣꯏ
ꯎꯝ ꯅꯅꯨꯡꯉꯥꯏ ꯈꯦꯇ꯭ꯔꯦ ꯉꯁꯤ ꯕꯣꯜꯒꯨꯝꯕ ꯂꯩꯕ꯭ꯔꯣ ꯈꯪꯕ꯭ꯔ
ꯕꯣꯜ ꯂꯩꯕꯅꯦ ꯏꯪꯂꯟꯒ ꯗꯤ ꯑꯥꯔ ꯀꯣꯡꯒꯣ ꯂꯩꯕꯅꯦ ꯅꯨꯡꯊꯟꯅ ꯉꯝꯈ꯭ꯔꯕ ꯃꯥꯅꯤꯡ ꯣꯂꯅꯤ ꯆꯜꯂ ꯐꯖꯕ ꯑꯣꯏꯒꯔ ꯣ ꯌꯦꯡꯕ꯭ꯔꯣ ꯅꯅꯨꯡꯁꯣ
ꯑꯩ ꯌꯦꯡꯒꯦꯗ ꯃꯤꯅ ꯊꯝꯅꯔꯛꯄ ꯑꯗꯨꯒ ꯑꯩꯅ ꯂꯩꯕ ꯃꯥꯜꯂꯦꯗꯣ ꯁꯨꯝ ꯍꯪꯉꯛꯑꯦꯅꯦ
ꯏꯟꯇꯔꯦꯁ ꯂꯩꯇꯕꯒꯤ ꯃꯑꯣꯡꯅꯤꯅꯦ
ꯎꯝ
ꯍꯁꯇꯣꯗꯤ ꯀ ꯆꯍꯤ ꯆꯍꯤꯍꯤ ꯀꯌꯥꯁꯨꯣꯡꯒꯦ
ꯑꯩ ꯀꯨꯟꯂꯨꯝꯗꯣꯏ ꯀꯨꯟꯃꯔꯤ ꯁꯨꯃꯥꯏꯅ ꯁꯨꯔꯦ
ꯑꯣ ꯑꯣ ꯉꯪ ꯑꯣꯏ ꯑꯣꯏꯒꯅꯦ
ꯑꯉꯥꯡꯃꯛꯁꯨ ꯅꯠꯇ꯭ꯔꯦꯗ ꯀꯌꯥꯝ ꯁꯨꯔꯒꯦ ꯃꯦꯗꯤ
ꯑꯩ ꯑꯩꯁꯨ ꯇ꯭ꯋꯦꯟꯇꯤ ꯁꯚꯦꯟ ꯆꯠꯂꯤꯑꯅ
ꯎꯝ
ꯎꯝ
ꯑꯍꯟ ꯑꯣꯏꯔꯦꯀꯣ ꯑꯗꯨꯗꯤ
ꯑꯥꯡ ꯑꯣꯏꯣꯏꯁꯤ ꯂꯥꯛꯑꯑꯦ
ꯎꯝ ꯑꯍꯟ ꯑꯣꯏꯁꯤꯜꯂꯛꯑꯦ ꯑꯩꯣꯏꯁꯨ ꯑꯍꯟ ꯑꯣꯏꯔꯛꯇꯣꯔꯦ
ꯍꯣꯏ ꯅꯪꯒꯤ ꯃꯨꯀꯣꯟꯁꯦ ꯑꯉꯥꯡ ꯌꯥꯝ ꯃꯥꯟꯕ ꯑꯗꯒꯤ
ꯎꯝ ꯃꯈꯣꯟ ꯁꯛꯁꯨ ꯃꯥꯜꯂꯦ
ꯍꯣꯏ ꯁꯁꯤꯌꯥꯃꯥꯟ ꯑꯣ ꯅꯪꯒꯤꯣꯟ ꯁꯛꯁꯤꯌꯥ ꯃꯥꯥꯟ
ꯎꯝ
ꯀꯠꯇꯗꯣ
ꯑꯥ ꯑ ꯃꯤꯅꯁꯨ ꯑꯩ ꯍꯧꯖꯤꯛ ꯇꯝꯃꯤꯁꯤꯒ ꯆꯍꯤꯒ ꯁꯛꯀ ꯆꯥꯟꯅꯗꯦ ꯂꯣꯏꯅ ꯍꯥꯏ
ꯑ
ꯎꯝ ꯄꯤꯛꯄ ꯄꯤꯛꯁꯨ ꯄꯤꯛꯑꯃꯤꯅꯅꯦ ꯏꯁꯥꯗ ꯏꯄꯥ ꯄꯥꯔꯒ ꯂꯩꯕ
ꯑ ꯍꯣ
ꯑꯉꯥꯡ ꯑꯗꯨ ꯃꯥꯜꯂꯦ ꯈꯣꯠꯂꯦꯗ
ꯁꯛꯇꯇ ꯐꯖꯔ ꯀꯩꯅꯣ
ꯑꯗꯨꯗꯤ ꯐꯖꯗꯦ
ꯁꯛꯇꯇꯤ ꯌꯥꯝꯄ ꯔꯤꯌꯦ
ꯐꯖꯗꯕꯅꯦ ꯃꯥꯟꯕꯒꯤꯅꯦ
ꯎ
ꯍꯥ
ꯑꯝꯕꯁꯩꯗ ꯌꯥꯝꯝꯕꯖꯩꯗ
ꯎꯝ ꯑꯁꯦꯡꯕꯗꯒꯗꯤ ꯈꯦꯠꯅꯩꯌꯦ ꯑꯗꯣ
ꯑꯁꯤꯒꯕꯗꯅ ꯍꯦꯟꯅ ꯐꯖꯔꯝꯗꯧ ꯃꯥꯜꯂꯤ
ꯐꯖꯗꯦꯗ ꯑꯗꯨꯗꯨꯅ ꯃꯣꯏꯅ ꯀꯥꯞꯄꯗꯨ ꯐꯖꯕ ꯍꯩꯈꯤꯕꯒꯤ ꯐꯖꯕ ꯃꯥꯟꯕꯒꯤꯅꯤ
ꯑꯩꯒꯤ ꯏꯃꯥꯟꯅꯕꯤ ꯑꯃ ꯌꯥꯝ ꯃꯥꯜꯂꯤ ꯅꯪꯒꯤ ꯁꯤꯒꯤ ꯐꯣꯇꯣꯁꯦ ꯇꯥꯡꯈꯨꯜ ꯅꯨꯄꯤ ꯑꯃ
ꯑꯣ ꯃꯥꯁꯨ ꯃꯤ ꯄꯤꯛꯄ꯭ꯔꯥ
ꯍꯣꯏ ꯅꯪꯒꯤ ꯅꯪꯒꯤ ꯃꯃꯥꯏ ꯁꯦꯞꯀꯨꯝꯕꯗꯣ ꯌꯥꯝ ꯃꯥꯟꯕ ꯑꯩꯗꯤ ꯃꯥꯔ ꯍꯥꯏꯅ ꯐꯁꯇ ꯈꯜꯂꯤꯉꯕ
ꯃꯥꯟꯅꯕ ꯑꯣꯏꯔꯝꯃꯦ
ꯍꯣꯏ ꯑꯩꯈꯣꯏ ꯕꯤ ꯕꯤ ꯑꯦꯗ ꯇꯝꯃꯤꯟꯅ ꯕꯤ ꯚꯕꯤ ꯑꯦ ꯇꯧꯔꯤꯉꯥꯏ ꯃꯇꯝꯗꯀ ꯦꯝ ꯈꯣꯂꯁ ꯀꯔꯝ ꯃꯁꯨ
ꯎꯝ ꯏꯃꯥꯁꯨ ꯑꯍꯟꯅꯦ ꯑꯗꯨꯗꯤ ꯑꯩꯈꯣꯏ ꯏꯃꯥꯟꯅꯕꯤ ꯑꯃꯁꯨ ꯑꯩꯈꯣꯏ ꯇꯝꯃꯤꯟꯅꯕ ꯎꯝ ꯇꯥꯡꯈꯨꯜ ꯑꯃ ꯂꯩꯌꯦ ꯂꯣꯏꯈ꯭ꯔꯦ ꯍꯟꯗꯛꯄꯨꯗꯤꯡꯃꯛ
ꯑꯗꯏꯁꯦꯕ
ꯍꯥꯥ
ꯣꯏꯔꯦ ꯍꯥꯏꯦꯕ ꯃꯥꯁ
ꯑꯥ ꯍꯟꯗꯛ ꯂꯣꯏꯃꯤꯟꯅꯩꯌꯦ ꯑꯩꯈꯣꯏꯒ
ꯎꯝ
ꯃꯥꯁꯨ ꯁꯤꯗ ꯂꯩꯕꯅꯦ ꯑꯗꯨꯝ
ꯑꯣꯝ ꯍꯣꯁꯇꯦꯜ ꯌꯨꯝ ꯅꯪ ꯌꯨꯝꯗꯤ ꯂꯥꯞꯄ꯭ꯔꯎ
ꯑ ꯌꯥꯝ ꯂꯥꯞꯄ ꯑꯣꯏꯔꯦ ꯁꯤꯗꯒꯤ
ꯃꯣꯏꯔꯥꯡꯗꯒꯤꯔꯎ ꯊꯧꯕꯥꯜꯗꯔꯛꯎ
ꯍꯣꯏ ꯑꯗꯣꯝ ꯁꯥꯏꯠꯇꯒꯤ
ꯎꯝ
ꯎꯝ ꯃꯤꯉꯩꯁꯦ ꯉꯁꯤꯗꯤ ꯌꯥꯝ ꯍꯔꯥꯎꯅꯕ ꯃꯥꯜꯂꯦ
ꯅꯪꯒꯤ ꯉꯁꯥꯏ ꯅꯪꯅ
ꯑꯥ ꯍꯥꯏꯕꯗꯤ ꯌꯥꯗ꯭ꯔꯦ ꯑꯗꯨ ꯑꯣꯏꯔꯁꯨ ꯍꯔꯥꯎꯕꯗꯤ ꯌꯥꯝ ꯃꯥꯜꯂꯦ
ꯎꯝ ꯅꯪꯒꯤ ꯉꯁꯥꯏꯒꯤ ꯄ꯭ꯔꯣꯕ꯭ꯂꯦꯝꯗꯣ ꯑꯩꯉꯣꯟꯗ ꯊꯥꯔꯛꯄꯗꯣ ꯆꯪꯗꯦ ꯍꯥꯏꯕꯒꯤ ꯃꯔꯝꯗꯣ ꯑꯗꯨ ꯅꯪꯗꯨꯅ ꯅꯪꯒꯤ ꯉꯥꯛꯇꯪ ꯅꯠꯇꯦ ꯑꯇꯣꯞꯄ ꯃꯤꯁꯤꯡꯁꯨ ꯍꯥꯏꯔꯛꯑꯦꯕ ꯑꯗꯨꯃꯥꯏꯅ
ꯑꯣ ꯑꯗꯨ ꯐꯪꯅꯤ ꯑꯗꯨꯝ ꯐꯪꯅꯤꯀꯣ
ꯐꯝ ꯀꯩꯝꯇ ꯋꯥꯔ ꯆꯪꯉꯛꯀꯅꯤ ꯇꯠꯄ
ꯎꯝ ꯑꯗꯨꯕꯨꯗꯤ ꯉꯔꯥꯡꯕꯨꯗꯤ ꯂꯨꯄꯥ ꯑꯅꯤꯗꯤ ꯆꯪꯉꯦ ꯑꯗꯨ ꯑꯣꯏꯔꯁꯨ ꯍꯥꯏꯗꯤ ꯌꯥꯈ꯭ꯔꯕꯅꯤꯅ ꯑꯗꯨꯝ ꯆꯪꯕꯗꯤ ꯆꯪꯉꯛꯑꯅꯤ
ꯆꯪꯉꯛꯅꯤ ꯆꯪꯉꯛꯅꯤ ꯅꯪꯒꯤ ꯕꯦꯡꯅꯅꯦꯕꯀꯣ ꯑꯁꯤꯒꯤ ꯃꯔꯝꯗꯁꯨ ꯁꯥꯟꯅꯕꯗꯤ ꯌꯥꯗꯕ ꯃꯥꯜꯂꯤ
ꯑꯥ ꯌꯥꯗꯦ ꯀꯣꯏꯊ ꯎꯝ ꯑꯩꯅ ꯄꯥꯈꯠꯂꯨꯕ
ꯎꯝ ꯎ
ꯑꯗꯨꯗ ꯂꯩꯕꯗꯤ ꯀꯌꯥꯝ ꯀꯨꯏꯔꯒꯦꯚ
ꯑꯩ ꯆꯍꯤ ꯑꯃ ꯐꯖꯅ ꯇꯧꯋꯦ
ꯎꯝ ꯌꯥꯝ ꯀꯣꯏꯐꯝꯗꯤ ꯌꯥꯝ ꯂꯩꯕꯅꯦ ꯃꯐꯝ ꯑꯩꯅ ꯅ ꯅꯍꯥꯟꯋꯥꯏ ꯂꯥꯛꯑꯝꯕꯗ ꯃꯐꯝ ꯐꯖ ꯐꯖꯕ ꯌꯥꯝ ꯂꯩ
ꯍꯣꯏ ꯏꯂꯝꯁꯤꯀꯣ ꯂꯩꯕꯅꯦ ꯋꯥꯇꯔꯐꯣꯜ ꯅꯪꯁꯨ ꯂꯥꯛꯈ꯭ꯔꯦ
ꯑꯥ ꯑꯩ ꯂꯥꯛꯈ꯭ꯔꯦ ꯀꯨꯏꯗꯤ ꯀꯨꯏꯔꯦ
ꯑꯣꯀꯦ ꯅꯨꯡꯉꯥꯏꯕꯅꯦ ꯑꯗꯨ ꯋꯥꯇꯔꯐꯣꯜ ꯉꯥꯛꯇꯪꯀꯣ ꯃꯐꯝꯁꯨ
ꯎꯝ ꯋꯥꯇꯔ ꯐꯣꯜ ꯉꯥꯛꯇꯅꯦ ꯅꯣꯡꯗꯤ ꯑꯗꯨꯝ ꯆꯨꯔꯝꯃꯅꯤ ꯇꯣꯏꯅ ꯍꯧꯖꯤꯛ
ꯑꯗꯨꯝ ꯆꯨꯌꯦ ꯅꯣꯡꯗꯤ
ꯎꯝ ꯏꯪꯁꯨ ꯏꯪꯉꯦꯀꯣ ꯀꯂꯔꯗ
ꯍꯣꯏ ꯏꯪꯉꯦ ꯑꯁꯪ ꯏꯪꯃꯟꯗ ꯏꯅꯦ ꯑꯩꯅ ꯂꯩꯅꯤꯡꯗꯣꯏꯁꯦ ꯗꯦꯍꯤ ꯆꯠ
ꯎꯝ ꯑꯩꯗꯤ ꯏꯪꯕꯅ ꯍꯦꯟꯅ ꯐꯩꯌꯦ ꯈꯜꯂꯦ ꯁꯥꯕꯁꯤꯗꯤ ꯇꯧꯐꯝ ꯈꯪꯗꯦ ꯏꯪꯉꯒꯅ ꯑꯃꯨꯛ ꯐꯤ ꯑꯊꯥ ꯑꯊꯥ ꯃꯌꯥꯝ ꯁꯦꯠꯂꯒ ꯂꯩꯔꯁꯨ ꯌꯥꯏ
ꯍꯣꯏ ꯑꯗꯨꯃꯥꯏꯅ ꯍꯥꯏꯅꯩ ꯃꯤ ꯃꯌꯥꯝꯅ ꯗ꯭ꯔꯦꯁ ꯇꯧꯕꯒꯤꯗꯤ ꯅꯨꯡꯉꯥꯏꯅꯤ ꯑꯗꯨ ꯑꯣꯏꯇꯦ ꯏꯪꯕꯗꯤ ꯍꯩꯅꯗꯦꯕ
ꯎꯝ ꯑꯗꯨꯕꯨꯗꯤ ꯃꯤ ꯃꯤꯒꯤ ꯑꯄꯥꯝꯕꯅꯤꯗ ꯍꯩꯅꯖꯕꯤ
ꯎꯅꯤ
ꯑꯩ ꯁꯥꯕꯁꯤꯗꯤ ꯈꯥꯡꯕ ꯌꯥꯝ ꯋꯥꯏ ꯐꯦꯟ ꯊꯥꯔꯁꯨ ꯅꯨꯡꯁꯤꯠꯁꯦ ꯑꯁ ꯁꯥꯥꯕ ꯁꯤꯠꯂꯝꯅꯤꯅ ꯇꯧꯐꯝ ꯈꯪꯗꯦ
ꯇꯨꯝꯃꯗꯤ ꯋꯥꯔ ꯃꯅꯤꯀꯣ ꯁꯥꯕꯅꯤꯅ
ꯅꯨꯡ ꯋꯥꯏ ꯇꯨꯐꯝ ꯋꯥꯡꯗꯦ ꯏꯪꯕꯁꯤꯅ ꯅꯨꯡꯉꯥꯏ ꯇꯨꯝꯕꯒꯤꯗꯤ ꯑꯊꯥꯕ ꯃꯌꯥꯝ ꯆꯨꯞꯆꯤꯟꯈ꯭ꯔꯒ
ꯎꯝ ꯍꯣꯏ
ꯎꯝ ꯆ ꯎꯝ ꯑ ꯀꯅꯥ ꯀꯅꯥꯜ ꯍꯥꯥ
ꯍꯥꯏꯌ‌‌ꯑꯣ ꯀꯔꯤ
ꯀꯅꯥ ꯀꯅꯥ ꯂꯩꯒꯦ ꯀꯩꯅꯣꯗꯤ ꯌꯥꯝ ꯏꯊꯟꯗ ꯂꯩꯔꯤꯕꯕ꯭ꯔꯣ ꯅꯠꯇ꯭ꯔꯒ ꯂꯩꯃꯤꯟꯅꯕꯗꯨ ꯃꯤꯠ
ꯑꯉꯥꯡ ꯑꯃꯒ ꯂꯩꯃꯤꯅꯩ ꯀꯔꯤꯦꯁꯀꯥꯒ ꯄꯥꯀꯤꯁꯇꯥꯟꯒ
ꯑꯣ
ꯑꯩꯁꯦ ꯁꯤꯡꯒꯔꯨꯝ ꯊꯤꯑꯕ ꯑꯉꯥꯡꯁꯤꯡꯒ ꯂꯩꯕꯕꯁꯤꯦ ꯌꯥꯝ ꯂꯥꯡꯉꯤꯅꯦ
ꯎꯝ ꯂꯥꯡ ꯂꯥꯡꯕ ꯍꯥꯏꯁꯦ ꯑ ꯃꯈꯣꯟꯜ ꯃꯆꯥ ꯃꯆꯥ ꯇꯥꯏ ꯌꯥꯝ ꯀꯟꯅꯗꯤ ꯇꯥꯕ ꯑꯣꯏꯗꯦ
ꯎꯝ
ꯎꯝ ꯀꯩꯁꯨ ꯌꯥꯝ ꯇꯥꯕ ꯅꯠꯇꯦꯗ
ꯑ
ꯑꯗꯨꯝ ꯍꯌꯦꯡꯈꯩꯁꯨ ꯑꯗꯨꯝ ꯍꯥꯡꯉꯀꯥꯟꯗ ꯁꯥꯟꯅꯕ ꯈꯣꯠꯄ ꯇꯧꯁꯦ
ꯇꯧꯁꯦ ꯇꯧꯁꯦ